ꯍꯜꯂꯣ ꯇꯥꯕꯔꯣ
ꯍꯥꯥ ꯇꯥꯔꯦ ꯍꯣꯏ
ꯀꯔꯤ ꯏꯟꯖꯥꯡ
ꯎꯝ ꯏꯟꯖꯥꯡ ꯆꯥꯗꯦ ꯏꯔꯣꯟ ꯆꯥꯏ
ꯑꯣ ꯇꯨꯝꯗ꯭ꯔꯤꯕꯣ
ꯇꯨꯝꯗ꯭ꯔꯤꯌꯦ
ꯊꯦꯡꯉꯤꯅ
ꯅꯪꯗꯤ
ꯑꯩ ꯑꯩꯁꯨ ꯇꯨꯝꯗ꯭ꯔꯤ ꯑꯗꯣ ꯐꯃꯨꯡꯗꯗꯤ ꯍꯤꯠꯄꯒ ꯂꯩꯌꯦ
ꯑꯣ
ꯅꯣꯡ ꯆꯨꯕ꯭ꯔꯣ
ꯆꯨꯗꯦꯗ
ꯑꯣ
ꯅꯣꯏꯔꯣꯝꯗꯗꯤ
ꯍꯧꯖꯤꯛ ꯆꯨꯒ ꯂꯩꯔꯦ ꯀꯟꯅꯗꯤ ꯆꯨꯗꯦꯗ
ꯑꯣ
ꯊꯕꯛ ꯆꯠꯄ꯭ꯔꯣ
ꯆꯥꯇꯦꯅꯗꯥ
ꯀꯔꯤꯒꯤ
ꯀꯩ ꯊꯕꯛ ꯆꯠꯇꯣꯏꯕ
ꯑꯣ ꯊꯕꯛ ꯁꯨꯗ꯭ꯔꯕꯣ ꯅꯪꯗꯤ
ꯎꯝ ꯊꯕꯛ ꯁꯨꯗꯦ ꯁ꯭ꯀꯨꯜ ꯀꯥꯢ ꯕꯛꯁꯨꯨꯗꯦ ꯍꯣꯏ
ꯑꯗꯨꯁꯨ ꯅꯨꯡꯉꯥꯏꯕꯅꯤꯗ ꯑꯣ ꯀꯣꯂꯦꯖ ꯆꯠꯂꯗꯤ ꯀꯃꯥꯏꯅ ꯊꯕꯛꯁꯨꯅꯤ
ꯍꯥꯥ
ꯀꯣꯂꯦꯖ ꯀꯥꯔꯒ ꯂꯩꯗꯤ ꯊꯕꯛ ꯁꯨꯕ ꯍꯣꯅꯗꯦꯅ ꯗꯨꯒꯤꯅꯦꯕꯥ
ꯎꯝ
ꯈꯋ꯭ꯥꯡꯁꯦ ꯑꯁ ꯈꯣꯡꯁꯦ ꯂꯣꯢ ꯅꯥꯏꯌꯦ ꯕꯣꯜ ꯁꯅꯕꯒꯤ
ꯀꯅ ꯀꯅ ꯂꯩꯒꯦ
ꯏꯆꯦꯒ ꯂꯩꯌꯦ
ꯑꯣ ꯏꯊꯟꯗ
ꯐꯩꯅꯦ
ꯑꯣ ꯏꯃꯥ ꯍꯣꯏꯗ ꯇꯨꯝꯒꯔꯕ ꯍꯧꯖꯤꯛꯇꯤ
ꯑꯥ
ꯇꯨꯝꯅꯤꯡꯗꯕ ꯊꯕꯛ ꯆꯠꯂꯦ ꯑꯩ
ꯑꯣ ꯐꯩꯅꯦ ꯂꯧ ꯁꯨꯕꯗꯤ
ꯎꯝ ꯅꯨꯡꯉꯥꯏ ꯍꯥꯏꯇꯔꯦ
ꯆꯔꯁ ꯆꯠꯀꯗ꯭ꯔꯣ ꯍꯥꯌꯦꯡ
ꯎꯝ ꯆꯂꯣꯏ
ꯑꯁ ꯀꯔꯤꯒꯤ ꯅꯕ꯭ꯔꯥ
ꯈꯪꯗꯦ
ꯑꯗꯨꯗꯤ ꯕꯣꯜ ꯌꯦꯡꯕ ꯁꯪꯒꯅꯤꯅꯦ ꯅꯪꯗꯤ
ꯑꯁ ꯑꯩ ꯕꯣꯜ ꯌꯦꯡꯗꯦ ꯍꯦ
ꯑꯣ ꯀꯔꯤꯒꯤ ꯌꯦꯡꯗꯕ
ꯑꯩ ꯑꯝꯇ ꯕꯣꯜ ꯌꯦꯡꯗꯦ
ꯐꯩꯅꯦ ꯑꯗꯨꯗꯤ ꯗ꯭ꯔꯦꯁ ꯂꯩꯇ꯭ꯔꯕꯣ
ꯍꯥꯥ
ꯗ꯭ꯔꯦꯁ ꯂꯩꯇ꯭ꯔꯕꯣ
ꯍꯣꯏ
ꯎꯝ
ꯐꯣꯟꯗ ꯌꯦꯡꯕ ꯅꯨꯡꯉꯥꯏꯇꯦ
ꯑꯗꯨꯅꯦ ꯇꯤꯕꯤꯔꯣ ꯑꯗꯨꯗꯤ ꯌꯦꯡꯕꯣ ꯅꯨꯡꯉꯥꯏꯕꯅꯦ
ꯎꯝ
ꯎꯝ ꯎꯝ ꯀꯩꯅꯣ ꯅꯪ ꯒꯦꯝꯗꯤ ꯁꯥꯟꯅꯕꯔꯥ ꯑꯗꯨꯗꯤ
ꯍꯥ
ꯒꯦꯝꯗꯤ ꯁꯥꯟꯅꯕ꯭ꯔꯥ ꯑꯗꯨꯗꯤ
ꯁꯥꯟꯅꯥꯗꯦꯗ
ꯐꯞꯖꯤ ꯒꯨꯝꯕ ꯁꯥꯟꯅꯥꯕꯔꯥ ꯅꯪꯕꯅꯤꯗ
ꯎꯝ ꯁꯅꯥꯗꯦꯕ ꯑꯝꯇ
ꯍꯣꯢ
ꯅꯪꯗꯤ
ꯑꯩꯗꯤ ꯁꯅꯩꯗ
ꯎꯝ ꯅꯨꯄꯥꯅꯤꯅ ꯁꯟꯅꯥꯒꯗꯧꯅꯤꯅꯦ
ꯎꯝ ꯒꯦꯝꯁꯇꯤ ꯂꯣꯏ ꯄꯥꯝꯃꯤꯅꯦ ꯑꯩꯗꯤ ꯐꯨꯠꯕꯣꯜꯁꯨ ꯕꯣꯂꯤꯁꯨ ꯑꯩꯅ ꯂꯣꯏ ꯄꯥꯝꯃꯤꯅꯦ ꯅꯨꯄꯥ ꯑꯣꯏꯕꯅꯤꯅꯦ
ꯆꯍꯤ ꯀꯌꯥ ꯁꯨꯔꯒꯦ
ꯇ꯭ꯋꯦꯟꯇꯤ ꯈꯛꯇꯅꯤ ꯑꯉꯥꯡꯅꯤ
ꯑꯥ
ꯅꯪꯗꯤ
ꯑꯩ ꯁꯨꯗꯔꯤꯗ
ꯑꯣ ꯀꯌꯥ ꯑꯩꯠꯇꯤꯟ
ꯑꯩꯠꯇꯤꯟ ꯅꯥꯏꯟꯇꯤꯟ
ꯅꯪꯗꯤ
ꯍꯥꯥ
ꯅꯪꯗꯤ ꯀꯌꯥ ꯁꯨꯕꯔꯥ
ꯑꯩꯠꯇꯤꯟ
ꯑꯣ ꯐꯖꯅ ꯒꯦꯁ ꯇꯧꯔꯤꯅꯦ ꯑꯩꯁꯨ ꯑꯗꯨꯗꯤ
ꯀꯣꯂꯦꯁ ꯀꯥꯕꯗꯣ ꯅꯨꯡꯉꯥꯏꯕ꯭ꯔꯥ
ꯁꯦꯀꯦꯟꯗꯔꯤꯅꯤꯅ
ꯑꯣ ꯑꯗꯨꯁꯨ ꯅꯨꯡꯉꯥꯏꯇ꯭ꯔꯤꯅꯤꯅꯦ
ꯃꯔꯨꯞ ꯌꯥꯝ ꯇꯤꯟꯅꯒꯅꯤ
ꯎꯝ ꯅꯪꯗꯤ ꯂꯣꯏꯔꯝꯅꯤꯀꯣ
ꯑꯩꯁꯨ ꯍꯥꯟꯅꯗꯤ ꯀꯥꯔꯝꯕꯅꯦ ꯊꯥꯔꯠ ꯁꯦꯃꯤꯁꯇꯔ ꯂꯣꯏꯔꯒ ꯇꯣꯛꯄ
ꯎꯝ
ꯇꯥꯅꯤꯡꯗꯕ ꯒꯨꯟꯗꯥ ꯁꯥꯅꯤꯡꯕꯕꯨ ꯐꯥꯒꯤꯅꯤ ꯑꯩ ꯀꯥꯅꯤꯡꯗꯕ ꯏꯟꯇꯔꯦꯁ ꯂꯩꯇ꯭ꯔꯕꯀꯣ ꯑꯗꯨꯒꯤ
ꯅꯪ ꯈꯨꯟꯗ ꯂꯥꯛꯏꯀꯣ
ꯎꯝ ꯈꯨꯟꯗ ꯂꯩꯕꯁꯨ ꯅꯨꯡꯉꯥꯏꯅ ꯑꯗꯨꯒꯤ
ꯐꯩꯌꯦ ꯐꯩꯌꯦ
ꯇꯨꯝꯅꯤꯡꯗ꯭ꯔꯤꯕꯣ
ꯍꯥꯥ
ꯇꯨꯝꯅꯤꯡꯗ꯭ꯔꯤꯕꯣ
ꯎꯁ꯫ ꯍꯣꯏ ꯅꯥ ꯇꯨꯝꯅꯤꯡꯉꯕꯣꯅꯪ꯫
ꯑꯣ ꯇꯨꯝꯅꯤꯡꯈ꯭ꯔꯦ꯫ ꯑꯗꯨ ꯍꯧꯖꯤꯛꯇꯤ ꯇꯨꯝꯃꯣꯏꯗ ꯈꯔ ꯋꯥꯠꯂꯤꯌꯦ꯫ ꯈꯔ ꯋꯥꯠꯂꯤꯅꯦ꯫
ꯑ ꯑꯣ꯫
ꯌꯥꯝ ꯉꯟꯅ ꯇꯨꯝꯃꯥꯁꯨꯀꯣ ꯇꯨꯝꯕ ꯌꯥꯗꯦꯕ ꯃꯔꯛ ꯃꯔꯛꯇ꯫ ꯑꯗꯨꯒꯤ꯫
ꯍꯌꯦꯡ ꯀꯗꯥꯏ ꯆꯠꯀꯅꯤ꯫
ꯍꯌꯦꯡ꯫
ꯎꯝ꯫
ꯍꯌꯦꯡꯗꯤ ꯁꯟꯗꯦꯅꯤꯅ ꯑꯗꯨꯝ ꯂꯩꯒꯅꯤ ꯆꯔꯁ ꯆꯔ ꯆꯠ꯫ ꯀꯔꯤꯔꯥ ꯆꯠꯂꯣꯏꯗ꯭ꯔꯥ ꯈꯪꯗꯦ ꯑꯗꯣ ꯍꯧꯒꯠꯄ ꯉꯝꯃꯗꯤ ꯆꯠꯀꯅꯤ꯫ ꯏꯃꯥ ꯍꯣꯏꯗꯤ ꯂꯩꯔꯤꯕꯣ꯫
ꯏꯃꯥ ꯈꯣꯏꯒ ꯑꯩ ꯂꯩꯇꯦꯗ꯫
ꯑꯣ꯫ ꯄꯥꯎ ꯐꯥꯎꯅꯕ꯭ꯔꯣ ꯃꯣꯏꯒ꯫
ꯎꯝ꯫
ꯑꯣ꯫ ꯇꯨꯝꯈ꯭ꯔꯕꯣ ꯃꯣꯏꯗꯤ ꯑꯗꯨꯗꯤ꯫
ꯏꯆꯦꯒ ꯏꯕꯥꯅꯤ ꯂꯩꯕ꯫
ꯎꯝ ꯑꯗꯣ ꯅꯣꯍꯣꯏ ꯅꯣꯏ ꯏꯃꯥꯈꯣꯏꯗꯤ ꯇꯨꯝꯈ꯭ꯔꯕ ꯑꯗꯨꯗꯤ꯫
ꯍꯥ꯫
ꯀꯣꯜ ꯉꯁꯥꯏ ꯀꯣꯜ ꯇꯧꯕ꯭ꯔꯥ꯫
ꯇꯧꯋꯦ ꯍꯣꯏ꯫
ꯑꯣ꯫ ꯅꯨꯡꯉꯥꯏꯔꯤꯕꯣ ꯃꯣꯏꯁꯨ꯫
ꯎꯝ꯫
ꯑꯣ ꯐꯩꯅꯦ꯫
ꯅꯣꯏꯗꯤ꯫
ꯑꯩꯈꯣꯏꯗꯤ ꯂꯩꯃꯤꯟꯅꯩꯩꯅ ꯑꯗꯨꯒꯤ꯫
ꯎꯝ꯫
ꯏꯃꯥ ꯍꯣꯏ ꯈꯣꯏ ꯑꯍꯨꯝ ꯈꯛꯇ ꯂꯩꯕꯅꯦꯖꯨ꯫ ꯉꯁꯤꯁꯦ ꯑꯁ ꯅꯣꯡ ꯐꯖꯅ ꯆꯨꯏꯅꯦ ꯁꯤꯗ꯫
ꯁꯤꯗꯗꯤ ꯑꯝꯇ ꯆꯨꯗꯦ ꯈꯣ ꯈꯣꯏꯔꯣꯝꯗꯗꯤ꯫
ꯑꯣ ꯁꯔꯝꯒꯅꯤꯅꯦ ꯑꯗꯨꯗꯤ ꯅꯨꯡꯁꯥꯗꯣ꯫ ꯈꯣꯏꯗꯗꯤ ꯏꯪꯉꯦꯗ꯫
ꯐꯩꯅꯦ꯫
ꯎꯝ꯫ ꯐꯦꯟ ꯎꯡꯗꯁꯨ ꯇꯨꯝꯕ ꯌꯥꯅꯤ꯫ ꯑꯦꯛꯖꯥꯝꯗꯤ ꯂꯣꯏꯔꯕꯣꯅꯣꯏ ꯑꯗꯨꯗꯤ ꯀꯩꯅꯣ꯫ ꯍꯧꯗ꯭ꯔꯤꯕꯣ꯫
ꯎꯝ꯫
ꯀꯣꯂꯦꯖ ꯑꯇꯣꯞꯄꯗꯤ ꯑꯦꯛꯖꯥꯝ ꯊꯥꯔꯒ ꯂꯩꯔꯤꯅꯦ ꯍꯧꯖꯤꯛ꯫
ꯑꯩꯗꯤ ꯁꯦꯀꯦꯟꯗ꯭ꯔꯤꯅꯦ꯫
ꯑꯣ꯫
ꯇ꯭ꯋꯦꯜꯕꯅꯦ꯫
ꯑꯣ ꯑꯣ ꯇ꯭ꯋꯦꯜꯕ ꯀꯣ꯫
ꯎꯝ꯫
ꯑꯣ ꯑꯩꯗꯤ ꯀꯣꯂꯦꯖ ꯑꯣꯏꯔ ꯅꯤꯡꯕꯕ
ꯎꯝ ꯁꯦꯀꯦꯟꯗ꯭ꯔꯤ ꯍꯥꯏꯔꯒ
ꯑꯣ ꯀꯥꯎꯈ꯭ꯔꯕ
ꯎꯝ
ꯀꯔꯤ ꯌꯦꯟꯁꯥꯡ ꯀꯔꯤ ꯌꯦꯟꯁꯥꯡ ꯆꯥꯏꯕ ꯅꯪꯗꯣ
ꯆꯥꯗꯦꯗ ꯉꯁꯤ ꯍꯦꯟꯖꯥꯡ
ꯑꯣ ꯏꯔꯣꯟꯕ ꯀꯣ
ꯎꯝ
ꯀꯥꯎ꯭ꯔꯦꯅꯦ ꯃꯦꯃꯣꯔꯤꯗꯨ ꯑ ꯊꯤꯕꯅꯦ ꯑꯩꯗꯤ ꯑꯗꯨꯒꯤ ꯈꯪꯅꯕ ꯂꯩꯕ꯭ꯔꯥ
ꯎꯝꯍꯝ
ꯂꯩꯌꯨꯅ ꯅꯨꯄꯤ ꯑꯣꯏꯗꯤ
ꯑꯉꯥꯡꯅꯦ
ꯑꯁ ꯑꯦꯠꯇꯤꯟꯕꯨ ꯑꯉꯥꯡꯔꯣ
ꯎꯝ
ꯍ ꯑꯗꯨꯗꯤ ꯑꯩꯁꯨ ꯑꯉꯥꯡ ꯇꯥꯔꯅꯤ ꯑꯗꯨꯗꯤ
ꯍꯣꯏ
ꯐꯥꯒꯤ ꯇꯧꯕꯅꯤ ꯍ ꯑ ꯀꯩꯅꯣ ꯍꯥꯏꯔꯛꯇ꯭ꯔꯣ ꯅꯨꯄꯥꯁꯤꯡꯅ
ꯍꯥꯏꯔꯛꯇꯦꯗ
ꯀꯔꯤꯒꯤꯔꯥ
ꯈꯪꯗꯦ ꯑꯩꯁꯨ
ꯍ ꯎꯝ ꯏꯁꯩ ꯏꯁꯩꯒꯨꯝꯕ ꯇꯥꯅꯤꯡꯕ꯭ꯔꯥ ꯅꯪꯗꯤ ꯑꯥ ꯅꯪꯒꯤ ꯐꯦꯕ꯭ꯔꯥꯏꯠ ꯁꯤꯡꯒꯔꯒꯨꯝꯕ ꯂꯩꯕ꯭ꯔꯥ
ꯂꯩꯥꯇꯦꯗ
ꯑꯁ
ꯁꯤꯝꯄꯜꯅꯤꯅꯦ
ꯎꯝ ꯁꯤꯝꯄꯜ ꯂꯤꯕꯤꯡ
ꯍꯥꯏ ꯊꯤꯡꯀꯤꯡ ꯍꯥꯏꯗꯨꯔꯣ
ꯅꯠꯇꯦꯍꯦ
ꯁꯤꯝꯄꯜ ꯇꯧꯕꯁꯨ ꯑꯗꯨꯝ ꯐꯩꯗꯣ
ꯎꯝ ꯅꯪꯗꯤ
ꯑꯩꯒꯤꯗꯤ ꯑꯁ ꯐꯦꯕꯣꯔꯥꯏ ꯁꯤꯡꯒꯔ ꯌꯥꯝꯃꯤꯍꯦ
ꯂꯣꯏ ꯐꯖꯈ꯭ꯔꯗꯤ ꯀꯩꯅꯣ ꯏꯁꯩ ꯇꯥꯕꯗꯨꯨꯒꯨꯝꯕꯗꯨꯀꯣ ꯂꯣꯏ ꯇꯥꯕ ꯅꯨꯉꯥꯏꯔꯗꯤ ꯑꯩ ꯐꯦꯕꯣꯔꯥꯏꯠꯅꯤ ꯑꯗꯣ
ꯎꯝ
ꯏꯁꯩꯕꯨ ꯏꯁꯩꯗꯤ ꯇꯥꯕ ꯅꯨꯉꯥꯏꯑꯕ ꯑꯩꯗꯤ
ꯑꯩꯗꯤ ꯄꯪꯇꯥ ꯇꯥꯔꯦꯗ
ꯑꯩꯒꯤ ꯐꯣꯟꯗꯁꯨ ꯌꯥꯝ ꯂꯩꯌꯦꯗ ꯑꯗꯨ ꯑꯣꯏꯗꯤ ꯑꯦ ꯍꯌꯦꯡ ꯗꯨꯝ ꯊꯕꯛ ꯆꯠꯇꯕꯤꯗ ꯗꯨꯝ ꯅꯪꯁꯨ ꯑꯃꯨꯛꯀ
ꯎꯝ
ꯑꯣ
ꯔꯣꯡꯃꯩꯔꯣ ꯅ
ꯑꯧ
ꯍꯥꯥ
ꯑꯧ